ꯍꯜꯂꯣ
ꯑꯥ ꯍꯜꯂꯣ ꯍꯥꯏꯕꯤꯌꯨ
ꯇꯥꯔꯕꯣ
ꯇꯥꯔꯦ ꯇꯥꯔꯦ
ꯆꯥꯛ ꯆꯥꯛ ꯏꯁꯤꯡ ꯆꯥꯛ ꯏꯁꯤꯡ ꯆꯥꯗ꯭ꯔꯤꯕꯣ
ꯆꯥꯛ ꯏꯁꯤꯡ ꯆꯥꯗ꯭ꯔꯤꯗ ꯍꯧꯒꯠꯄꯗ ꯉꯥꯏꯔꯤ
ꯑꯣ ꯊꯕꯛ ꯏꯪꯈꯥꯡ ꯌꯥꯝ ꯀꯟꯕꯤꯕ ꯃꯥꯜꯂꯦ ꯑꯍꯤꯡꯗ ꯁꯣꯝꯁꯦ ꯊꯦꯡ ꯊꯦꯡ ꯍꯧꯒꯠ
ꯎꯝ ꯈꯔ ꯀꯜꯂꯦ ꯉꯔꯥꯡꯗꯤ ꯕꯣꯟ ꯀꯥꯎꯕꯤ ꯈꯣꯠꯄꯤ ꯈꯔ ꯌꯦꯡ ꯂꯩꯊꯣꯛꯈꯤꯗꯅ ꯑꯣ ꯃꯔꯨꯞꯇꯤ ꯆꯥꯛ ꯏꯁꯤꯡ ꯀꯩꯀꯥꯒꯗꯤ ꯎꯅꯕꯤꯔꯕꯔꯥ
ꯑꯩꯁꯨ ꯆꯥꯕ ꯀꯨꯏꯗ꯭ꯔꯤ ꯍꯧꯒꯠꯄ ꯑꯩꯁꯨ ꯈꯔ ꯊꯦꯡꯉꯦ ꯉꯔꯥꯡ ꯑꯩꯁꯨ ꯕꯣꯜ ꯌꯦꯡ ꯂꯩꯕ ꯍꯥꯏꯇꯥꯔꯦ ꯑꯗꯣ ꯋꯥꯔꯤ ꯋꯥꯇꯥꯏ ꯉꯍꯥꯛ ꯇꯧꯖꯤ
ꯌꯥꯏꯌꯦ ꯌꯥꯏꯌꯦ ꯀꯔꯤ ꯋꯥꯔꯤ ꯁꯥꯖꯦ ꯍꯥꯏꯅꯣ
ꯊꯣꯏꯗꯣꯛꯄ ꯋꯥꯔꯤ ꯅꯠꯇꯦꯗ ꯑꯁ ꯀꯩꯅꯣꯅ ꯑꯩꯈꯣꯏꯒꯤ ꯂꯕꯨꯛꯀꯤ ꯃꯇꯥꯡꯗ ꯁꯨꯝ ꯐꯧ ꯅꯨꯡ ꯊꯥꯕ ꯈꯣꯠꯄꯒꯤ ꯁꯨꯝ ꯇꯧꯁꯦꯅ ꯇꯧꯔꯛꯄꯅꯦ
ꯌꯥꯏꯌꯦ ꯌꯥꯏꯌꯦ ꯑꯗꯨꯝ ꯍꯧꯗꯣꯛꯄꯤꯔꯣꯅꯦ ꯑꯗꯣꯝꯅ ꯁꯥꯟꯖꯦ ꯁꯥꯅꯅꯤꯡꯉꯤꯕ ꯋꯥꯔꯤꯗꯤ
ꯑꯩꯅ ꯉꯡ ꯄꯗ ꯃꯅꯤꯡꯗꯒ ꯌꯥꯝ ꯂꯥꯡꯕ꯭ꯔꯣ
ꯍꯧꯖꯤꯛꯀꯤ ꯑꯣꯏꯅꯗꯤ ꯌꯥꯝꯅ ꯂꯥꯡꯗꯦ ꯗꯣ ꯈꯤꯇꯪ ꯁꯧꯕꯗꯧꯅ ꯇꯧꯋꯦꯗꯣ ꯑꯩꯒꯤ ꯏꯌꯔꯄꯤꯁꯁꯤꯅꯔꯖꯨ ꯈꯪꯗꯦ
ꯑꯣ ꯍꯥꯏꯐꯦꯠꯇꯪ ꯑꯝꯇ ꯁꯦꯝꯃꯨꯅꯦ ꯑꯗꯨ ꯑꯥ ꯀꯩꯅꯣ ꯇꯧꯕꯅꯤꯗ ꯍꯧꯖꯤꯛ ꯅꯣꯡꯁꯤꯡꯁꯦ ꯅꯣꯡ ꯏꯇꯥ ꯇꯥꯗ꯭ꯔꯦꯅꯦ ꯍꯟꯗꯛꯇꯤ ꯀꯃꯥꯏ ꯇꯧꯏꯅꯣ ꯈꯪꯗꯦꯅꯦ ꯑꯗꯣꯝꯗꯗꯤ ꯅꯣꯡ ꯇꯥꯕ꯭ꯔꯣ
ꯇꯥꯗꯦ ꯃꯪꯕ ꯍꯧꯔꯛꯏ ꯇꯥꯔꯛꯀꯗꯕꯗꯤ ꯃꯥꯜꯂꯦꯅꯦ ꯍꯧꯖꯤꯛꯇꯤ ꯑꯗꯨꯝ ꯈꯔ ꯍꯥꯏꯗꯤ ꯌꯥꯝꯅ ꯅꯨꯡꯉꯥꯏꯕ ꯍꯥꯏꯗꯤ ꯇꯨꯝꯖꯜꯂꯒꯗꯤ ꯌꯥꯝ ꯅꯨꯡꯉꯥꯏꯒꯗꯕ
ꯅꯣꯡꯗꯤ ꯇꯥꯗꯤ ꯇꯥꯔꯛꯇ꯭ꯔꯤ ꯃꯪꯕꯒꯤ ꯐꯤꯕꯝꯅꯤ ꯂꯩꯁꯦ ꯍꯥꯏꯕꯗꯤ ꯁꯣꯏꯗꯅꯃꯛꯀꯤ ꯇꯥꯔꯛꯀꯅꯤ ꯍꯥꯏꯕꯒꯤ ꯊꯥꯖꯕꯗꯤ ꯂꯩ ꯇꯥꯔꯛꯑꯒꯗꯤ ꯌꯥꯝ ꯅꯨꯡꯉꯥꯏꯒꯅꯤ
ꯑꯣ ꯑꯩꯈꯣꯏꯖꯨꯅꯦ ꯑꯗꯨꯅꯦ ꯅꯣꯡ ꯑꯗꯨ ꯇꯥꯔꯒꯁꯨ ꯑꯩꯈꯣꯏꯒꯤ ꯏꯀꯨꯏ ꯀꯨꯏꯗꯅ ꯇꯥꯕ ꯃꯁꯤ ꯂꯧ ꯏꯁꯤꯡꯕ ꯃꯇꯝ ꯌꯥꯝ ꯅꯨꯡꯉꯥꯏ ꯇꯦ ꯍꯥꯏꯇꯥꯔꯦ ꯑꯗꯒꯤ ꯏꯁꯤꯡꯁꯦ ꯍꯧꯖꯤꯛ ꯋꯥꯁꯜꯂꯛꯑꯅꯤ ꯅꯣꯡꯁꯦ ꯁꯨꯃꯥꯏ ꯁꯨꯝ ꯇꯧꯔꯒꯗꯤ ꯍꯟꯗꯛꯀꯤ ꯆꯍꯤꯁꯤ ꯑꯗꯨꯛꯀꯤ ꯃ ꯇꯤꯛ ꯋꯥꯕꯗꯨ ꯑꯣꯏꯗꯧ ꯃꯥꯜꯂꯦ ꯑꯩꯒꯤ ꯃꯣꯠꯇ ꯑꯗꯣ ꯅꯣꯏꯒꯤꯗꯤ ꯂꯧ ꯏꯁꯤꯡ ꯀꯃꯥꯏ ꯀꯃꯥꯏ ꯇꯧꯔꯒꯦ ꯂꯧ ꯏꯁꯤꯡ ꯍꯥꯏꯗꯤ ꯅꯣꯏꯒꯤ ꯂꯩꯕꯔꯥ ꯅꯠꯇ꯭ꯔꯒ ꯂꯩꯇꯔꯥꯒꯁꯨ ꯅꯣꯏꯒꯤ ꯊꯪꯅꯕꯒꯤ ꯂꯩꯀꯥꯏꯒꯤ ꯀꯩꯒꯤ ꯄꯥꯛ ꯈꯠꯅꯕ ꯍꯧꯕ ꯏꯁꯤꯡ ꯃꯁꯤꯡ ꯀꯦꯅꯦꯜꯗꯒꯤꯒ ꯆꯤꯡꯕ ꯈꯣꯠꯄ ꯇꯧꯅꯕ꯭ꯔꯥ ꯀꯃꯥꯏ ꯀꯃꯥꯏꯅ ꯇꯧꯒꯦ
ꯑꯩꯈꯣꯏ ꯁꯣꯝꯒꯤꯗꯤ ꯏꯁꯤꯡ ꯅꯨꯡꯁꯤꯡꯒꯤꯗꯤ ꯀꯥ ꯍꯦꯟꯅ ꯊꯣꯏꯗꯣꯛꯄ ꯑꯋꯥꯕ ꯂꯩ ꯔꯦ ꯍꯥꯏꯗꯤ ꯀꯅꯤꯡꯗ ꯂꯣꯏꯅ ꯑꯗꯨ ꯐꯥꯔꯛꯄꯅꯤꯅ ꯑꯋꯥꯠꯄ ꯂꯩꯇ꯭ꯔꯦ ꯑꯗꯨꯗꯒꯤ ꯁꯨꯝ
ꯍꯥꯠꯂꯒ ꯑꯗꯨꯝ ꯏꯊꯩ ꯇꯧꯔꯒ ꯑꯗꯨꯝ ꯇꯧꯔ ꯇꯧꯔꯒ ꯑꯗꯨꯝ ꯀꯩꯒꯣꯗ ꯑ ꯂꯧꯗ ꯄꯨꯁꯟꯉꯦ ꯍꯥꯏꯇꯥꯔꯦ ꯑꯩꯈꯣꯏꯇꯥꯔꯒꯤꯗꯤ ꯃꯊꯪ ꯃꯊꯪ ꯁꯥꯡꯅ ꯑꯗꯨꯝ ꯍꯥꯏꯗꯤ ꯀꯣꯝ ꯃꯆꯥ ꯑꯣꯏꯅ ꯇꯧꯔꯒ ꯑꯗꯨꯝ ꯏꯁꯤꯡꯗꯣ ꯃꯥꯏ ꯃꯥꯏ ꯊꯥꯖꯅꯕ ꯊꯣꯛꯄꯗ ꯊꯥꯖꯤꯜꯂꯒ ꯑꯗꯨꯝ ꯊꯤꯡꯖꯤꯜꯂ ꯊꯤꯡꯖꯤꯜꯂꯒ ꯃꯊꯪ ꯃꯊꯪ ꯑꯗꯨꯝ ꯁꯥꯟꯅꯕꯅꯤꯅ ꯀꯩꯁꯨ ꯑꯗꯨꯒꯤꯗꯤ ꯑꯋꯥꯠꯄ ꯂꯩꯇꯦ ꯈꯔ ꯐꯖꯅ ꯑꯗꯨꯝ ꯊꯥꯕꯤꯔꯛꯏ ꯍꯥꯏꯇꯥꯔꯦꯅꯦ ꯑ ꯑꯗꯨꯝꯒꯤ ꯂꯝꯗꯗꯤ ꯀꯃꯥꯏ ꯀꯃꯥꯏ ꯇꯧꯏ
ꯑꯩꯈꯣꯏꯗꯗꯤ ꯇꯨꯔꯦꯟꯖꯦ ꯑꯅꯛꯄ ꯂꯩꯇꯕ ꯂꯥꯞꯅꯗꯤ ꯂꯩ ꯑꯗꯨꯒ ꯂꯩ ꯇꯨꯔꯦꯜ ꯂꯩꯔꯤꯕ ꯃꯥꯏꯀꯩꯁꯤ ꯈꯔ ꯉꯝꯗꯩꯏꯕꯀꯣ ꯃꯔꯨ ꯑꯩꯈꯣꯏꯒꯤꯁꯦ ꯑꯗꯨꯅ ꯉꯝꯗꯕꯅꯤꯅ ꯀꯦꯅꯦꯜꯗ ꯏꯁꯤꯡꯒꯤ ꯆꯪꯗꯤ ꯆꯪꯉꯛꯏ ꯇꯨꯔꯦꯜꯗꯒꯤ ꯑꯗꯨꯅ ꯀꯗꯥꯏꯐꯥꯎ ꯆꯪꯒꯦ ꯑꯗꯨꯗꯤ ꯌꯥꯝ ꯌꯥꯝꯅ ꯅꯛꯅ ꯇꯨꯔꯦꯟ ꯄꯥꯟꯗ ꯂꯩꯕ ꯂꯧꯕꯨꯛ ꯈꯔ ꯈꯛꯇꯃꯛ ꯈꯨꯗꯣꯡꯆꯥꯥꯕ ꯐꯪꯉꯤ ꯑꯩꯈꯣꯏꯒꯤꯁꯤꯗꯤ ꯆꯤꯡꯌꯥꯗꯒꯤ ꯑꯩꯈꯣꯏꯒꯤ ꯇꯝꯄꯥꯛ ꯑꯣꯏꯗꯔꯛꯄꯅꯤꯅ ꯍꯥꯏꯊꯔꯛꯄꯅꯤꯅ ꯅꯣꯡ ꯇꯥꯗ꯭ꯔꯒꯗꯤ ꯏꯊꯩ ꯂꯧꯈꯣꯡꯁꯤꯡ ꯑꯁꯤ ꯏꯁꯤꯡꯁꯦ ꯋꯥꯏ ꯍꯥꯏꯇꯥꯔꯦ ꯅꯣꯡ ꯈꯔ ꯇꯥ ꯇꯥꯔꯒꯗꯤ ꯀꯦꯅꯦꯜꯕꯨꯗꯤ ꯁꯦꯝꯃꯤ ꯀꯦꯅꯦꯜꯁꯤꯗꯒꯤ ꯏꯁꯤꯡ ꯑꯗꯨꯝ ꯊꯥꯔꯛꯀꯗꯕꯅꯦ ꯑꯗꯨꯕꯨ ꯏꯁꯤꯡꯒꯤ ꯂꯥꯛꯐꯝ ꯂꯩꯇ꯭ꯔꯒꯗꯤ ꯌꯥꯝꯅ ꯋꯥꯏ ꯑꯗꯣ ꯄꯥꯠ ꯃꯌꯥ ꯅꯛꯄꯒꯨꯝꯕꯗꯨꯗꯤ ꯑꯗꯨꯝ ꯑꯉꯟ ꯐꯧ ꯎꯅꯕꯒꯗꯨꯗꯤ ꯑꯗꯨꯃꯥꯏꯅ ꯁꯨꯝ ꯎꯅꯩꯌꯦ ꯎꯅꯕꯒ ꯑꯦ ꯑꯗꯣ ꯍꯧꯖꯤꯛ ꯁꯦ ꯏꯁꯤꯡꯁꯦ ꯈꯤꯇꯪ ꯈꯤꯇꯪꯗꯤ ꯑꯩꯈꯣꯏ ꯂꯩꯕꯥꯛꯁꯦ ꯊꯣꯛꯇꯣꯛꯑꯦꯅꯁꯨ ꯇꯥꯏ ꯊꯥꯔꯣꯏ ꯍꯦꯛ ꯍꯦꯛ ꯈꯨꯟꯕ ꯈꯣꯠ ꯑꯩꯈꯣꯏꯒꯤ ꯍꯧꯕꯁꯨ ꯍꯧꯕ ꯃꯥꯜꯂꯦ ꯊꯥꯔꯣꯏ ꯄꯜꯂꯒ ꯑꯗꯣꯝꯗꯗꯤ ꯊꯔꯣꯏꯒꯨꯝꯕ ꯀꯩꯀꯩ ꯈꯨꯟꯗꯕꯣ ꯂꯧ ꯇ ꯀꯩꯗ ꯏꯇꯥꯎ ꯊꯔꯣꯏ ꯌꯥꯝ ꯁꯥꯁ ꯌꯥꯝ ꯄꯥꯝꯅ ꯆꯥꯖ ꯗꯥꯏ
ꯊꯔꯣꯢꯁꯦ ꯈꯨꯟꯅꯩ ꯑꯩꯈꯣꯢꯒꯤ ꯈꯨꯟꯕ ꯆꯠꯂꯤꯁꯦ ꯍꯥꯢꯗꯤ ꯑ ꯁꯪꯗꯕ ꯍꯥꯏꯒꯗꯅꯥ ꯑꯩꯈꯣꯏ ꯊꯕꯛꯇꯨꯅ ꯌꯥꯗꯕꯅꯤ ꯃꯈꯣꯏꯒꯤ ꯏꯕꯧ ꯀꯣꯛꯄꯁꯤꯡꯅ ꯑꯗꯨꯝ ꯂꯧꯔꯒ ꯂꯩꯔꯒ ꯑꯗꯨꯝ ꯆꯥꯏ ꯍꯟꯗꯥꯛꯇꯤ ꯊꯔꯣꯏꯁꯦ ꯑꯗꯨꯝ ꯑꯅꯤꯔꯛ ꯀꯨꯝꯕ ꯆꯥꯔꯕ ꯃꯥꯜꯂꯦ ꯍꯥꯎꯋꯦ ꯑꯩꯈꯣꯏ ꯀꯣꯄꯥ ꯑꯃꯒꯨꯝꯕ ꯊꯣꯡꯉꯒ ꯆꯥꯛ ꯁꯨꯡꯌꯥꯎ ꯌꯥꯎꯗꯕꯤꯗ ꯆꯥꯔꯒꯗꯤ ꯌꯥꯝ ꯅꯨꯡꯉꯥꯏꯒꯗꯕ ꯄꯣꯟꯅꯤ ꯍꯧꯖꯤꯛꯐꯣ
ꯃꯔꯨꯞꯀꯤ ꯋꯥꯇꯥꯁꯤꯗꯤ ꯑꯩꯈꯣꯏꯒꯤ ꯊꯥꯔꯣꯏ ꯁꯤ ꯀꯣꯝꯄꯥꯛ ꯑꯃ ꯍꯦꯛꯇ ꯆꯨꯞꯄꯒꯦ ꯁꯤꯒꯤ ꯋꯥꯈꯜꯅꯤꯅꯦ ꯍꯥꯏꯗꯤ ꯆꯥꯛ ꯏꯁꯤꯡ ꯑꯝꯇ ꯌꯥꯎꯗꯕꯤꯗ ꯑꯩꯈꯣꯏꯒꯤ ꯕꯤꯝꯅ ꯐꯣꯂꯥ ꯂꯧꯈꯠꯄꯗꯧꯅ ꯍꯦꯛꯇ ꯀꯣꯝꯄꯥꯛ ꯑꯃꯁꯤ ꯆꯤꯟ ꯇꯨꯝꯊꯣꯛꯀꯩ ꯆꯨꯞꯄꯒꯦ ꯍꯥꯏꯕꯒꯤ ꯃꯇꯥꯅꯤ ꯅꯠꯇ꯭ꯔ ꯃꯔꯨꯞ
ꯃꯥꯅꯦ ꯃꯥꯅꯦ ꯊꯔꯣꯏꯕꯨ ꯑꯣꯏꯔꯒꯗꯤ ꯑꯩꯈꯣꯏ ꯑꯗꯨꯝ ꯆꯨꯞꯄꯒꯦꯗ ꯂꯔꯦ ꯍꯥꯏꯇꯥꯔꯦ ꯄꯆꯨꯞꯇ ꯆꯨꯞꯄꯒꯦ ꯂꯩꯔꯦ
ꯑꯣ ꯃꯔꯨꯞꯀꯤ ꯑ ꯐꯝꯁꯦ ꯇꯥꯕꯗ ꯌꯥꯝ ꯅꯨꯡꯉꯥꯏ ꯑꯗꯣ ꯊꯔꯣꯏꯇꯪ ꯆꯨꯞꯄꯤꯕ꯭ꯔꯥ ꯑꯇꯣꯞꯄ ꯆꯥꯕ ꯌꯥꯕ ꯀꯩꯀꯩꯗꯤ
ꯎꯝ ꯑꯇꯣꯞꯄ ꯑꯣꯛꯀꯨꯝꯕ ꯁꯟꯒꯨꯝꯕ ꯑꯗꯨꯒꯨꯝꯕꯒꯤ ꯑꯗꯨꯝ ꯈꯔ ꯑꯗꯨꯝ ꯂꯧꯈꯠꯆꯩ ꯍꯥꯏꯗꯤ ꯆꯥꯕꯒꯤ ꯃꯇꯥꯡꯁꯤꯗꯗꯤ ꯑꯩ ꯆꯤꯜꯍꯥꯎ ꯊꯤꯖꯗ꯭ꯔꯦ ꯑꯗꯨꯁꯨ ꯍꯣꯏ ꯃꯅꯥ ꯃꯁꯤꯡꯒꯨꯝꯕ ꯁꯤꯒꯨꯝꯕꯗꯤ ꯀꯌꯥ ꯀꯩꯗꯧꯖꯒꯦ ꯍꯥꯏꯖꯕ ꯇꯥꯔꯦ ꯁꯥ ꯒꯨꯝꯕ ꯌꯦꯟ ꯉꯥꯡꯅꯁꯤꯡꯕꯁꯤꯗꯤ ꯑꯩ ꯌꯥꯝ ꯄꯥꯝꯅ ꯂꯧꯈꯠꯆꯕ ꯃꯇꯦ ꯑꯃꯅꯤ
ꯑꯣ ꯑꯩꯈꯣꯏꯒꯤ ꯃꯔꯨ ꯑꯣꯏꯅ ꯍꯥꯏꯕꯤꯔꯤꯁꯤ ꯍꯋꯥꯏ ꯊꯣꯡꯕ ꯁꯧꯒꯔꯤ ꯊꯣꯡꯕ ꯍꯪꯒꯥꯝ ꯊꯣꯡꯕꯁꯤꯗꯒꯤꯗꯤ ꯑꯩꯈꯣꯏ ꯉꯥ ꯊꯣꯡꯕꯅ ꯍꯥꯎꯋꯦꯕ ꯅꯠꯇ꯭ꯔꯥ ꯃꯔꯨꯞꯅ ꯍꯥꯏꯕꯤꯔꯤꯁꯦ ꯑꯩꯈꯣꯏ ꯉꯥ ꯊꯣꯡꯕ ꯁꯟ ꯊꯣꯡꯕ ꯑꯩꯈꯣꯏ ꯑꯣꯛ ꯊꯣꯡꯕꯁꯤꯅ ꯍꯦꯟꯅ ꯍꯥꯎꯋꯤ ꯍꯥꯏꯕꯁꯤꯅꯤ ꯌꯥꯝ ꯇꯥꯕꯗ ꯑꯩꯈꯣꯏ ꯌꯥꯝ ꯉꯥꯛꯆꯩ ꯍꯥꯏ ꯇꯥꯔꯦ ꯍꯥꯏꯗꯤ ꯑꯩꯈꯣꯏ ꯈꯪꯉꯨꯗꯦ ꯍꯥꯏ ꯇꯥꯔꯦ ꯃꯇꯝ ꯑꯃꯗ ꯑꯩꯈꯣꯏ ꯍꯪꯒꯥꯝ ꯊꯣꯡꯝꯅꯦ ꯑꯩꯅ ꯍꯥꯎꯋꯅ ꯈꯜꯂꯨꯕ ꯉꯥꯛꯇꯅꯤ ꯑꯗꯨꯕꯨ ꯃꯔꯨꯞꯀꯤ ꯋꯥꯇꯥꯁꯤꯗ ꯉꯁꯤ ꯑꯩꯁꯨ ꯈꯔ ꯂꯧꯁꯤꯡ ꯑꯣꯏꯍꯧꯔꯦ ꯑꯗꯨ ꯃꯔꯨꯞ ꯀꯩꯅꯣꯁꯨ ꯅꯨꯡꯉꯥꯏꯔꯤ ꯎꯝ ꯑꯩꯈꯣꯏꯒꯤ ꯂꯧꯕꯨꯛꯇ ꯇꯥꯕ ꯅꯥꯎꯁꯦꯞ ꯀꯥꯏꯅ ꯂꯩꯕ ꯃꯇꯝ ꯑꯃꯗ ꯏꯔꯣꯝꯕꯗ ꯌꯥꯝ ꯊꯥꯛꯅꯕ ꯑꯗꯒꯤ ꯅꯥꯅꯨꯡꯁꯤꯛ ꯃꯔꯨꯝ ꯆꯥꯕ ꯑꯗꯒꯤ ꯑꯩꯈꯣꯏꯒꯤ ꯉꯥꯄ꯭ꯔꯨꯝ ꯐꯥꯕꯤ ꯁꯤꯒꯨꯝꯕꯒꯗꯤ ꯑꯗꯥꯏꯗꯒ ꯇꯧꯕ ꯎꯗꯕ꯭ꯔꯥ ꯑꯩꯅꯥꯎꯁꯦꯛꯀꯦ ꯎꯗ꯭ꯔ ꯀꯃꯥꯏ ꯀꯃꯥꯏ ꯇꯧꯏ
ꯇꯧꯋꯦ ꯅꯨꯡꯗꯥꯡꯗꯒ ꯑꯩꯈꯣꯏꯒꯤ ꯑꯩꯈꯣꯏꯒꯤ ꯄꯨꯔꯥ ꯍꯧꯖꯤꯛ ꯑꯗꯨꯝ ꯅꯨꯡꯗꯥꯡꯗ ꯊꯕꯛ ꯂꯩꯇꯕ ꯀꯥꯟꯗ ꯑꯗꯨꯝ ꯆꯥꯛꯀ ꯇꯣꯛꯑꯒ ꯅꯠꯇ꯭ꯔꯒꯁꯨ ꯆꯥꯛꯀ ꯆꯥꯗꯕꯤꯗ ꯑꯅꯤꯛ ꯑꯄꯨꯝ ꯇꯥꯟꯕ ꯈꯣꯠꯄ ꯑꯩꯈꯣꯏꯒꯤ ꯂꯩꯔꯛ ꯈꯣꯡꯕꯥꯟ ꯂꯨꯄꯥꯗ ꯑꯩ ꯃꯥꯄꯨꯟ ꯇꯥꯡꯒ ꯑꯗꯨꯝ ꯊ‌ꯣꯛꯅꯩ ꯇꯧꯕꯨꯗꯤ ꯀꯥ ꯍ‌ꯦꯅꯗꯤ ꯎꯗ꯭ꯔ‌ꯦ ꯅꯍꯥꯟꯋꯥꯏꯗꯤ ꯌꯥꯝ ꯊꯣꯛꯣꯛꯅꯔꯝꯃꯦ ꯑꯩꯈꯣꯏ ꯅꯨꯡꯗꯥꯡ ꯑꯗꯨꯗꯒꯤ ꯑꯌꯨꯛ ꯅꯨꯡꯊꯤꯟꯗꯁꯨ ꯅꯨꯡꯁꯥ ꯅꯦꯝꯊꯔꯛꯄ ꯈꯣꯠꯂꯛꯄꯗ ꯂꯧꯕꯨꯛꯇ ꯑꯇꯩ ꯂꯧꯈꯣꯡꯗ ꯑꯗꯒꯤ ꯄꯨꯜꯂꯞ ꯄꯨꯜꯂꯞ ꯆꯠꯂꯒ ꯉꯥꯄꯨꯝ ꯇꯥꯟꯕ ꯑꯗꯒꯤ ꯉꯥ ꯐꯥꯕꯅꯆꯤꯡꯕ ꯀꯌꯥ ꯑꯃ
ꯇꯧꯅꯔꯝꯃꯤ ꯍꯥꯏꯖꯕ ꯇꯥꯔꯦ ꯑꯗꯣ ꯃꯔꯨꯞ ꯑꯣꯏꯒꯦꯗꯣꯝꯗꯗꯤ ꯁꯤꯒꯨꯝꯕꯁꯦ ꯍꯧꯖꯤꯛꯁꯦ ꯑꯗꯨꯝ ꯇꯧꯅꯔꯝꯒꯗꯁꯨ ꯃꯥꯜꯂꯦ
ꯍꯧꯖꯤꯛꯃꯛꯀꯤꯗꯤ ꯑꯗꯨ ꯇꯧꯗ꯭ꯔꯤ ꯑꯗꯨ ꯃꯇꯝ ꯑꯃꯗ ꯑꯩꯒꯤ ꯑꯩꯅꯒ ꯑꯉꯥꯡ ꯑꯣꯏꯔꯤꯉꯩꯗꯗꯤ ꯀꯨꯝꯃꯔꯣ ꯑꯩꯈꯣꯏꯒꯤ ꯏꯄꯨꯁꯤꯅ ꯑꯩꯈꯣꯏꯒꯤ ꯂꯥꯡ ꯊꯥꯛꯄꯨꯇꯪ ꯀꯥꯏꯕꯗꯨꯗ ꯐꯥꯔꯛꯏꯕ ꯉꯥꯁꯦ ꯑꯗꯨꯛꯀꯤ ꯃꯇꯤꯛ ꯌꯥꯝꯃꯦ ꯍꯥꯏꯇꯥꯥꯔꯦ ꯃꯥꯅ ꯄꯨꯈꯔꯤꯁꯤ ꯇꯨꯡꯒꯣꯜ ꯑꯆꯧꯕ ꯑꯃ ꯌꯦꯛꯈ꯭ꯔꯅꯤ ꯈ꯭ꯋꯥꯡꯗ ꯌꯥꯗꯒ ꯅꯥꯏꯔꯣꯟꯈꯥꯎ ꯑꯩꯈꯣꯏꯒꯤ ꯅꯥꯏꯔꯣꯟꯈꯥꯎ ꯑꯆꯧꯕꯁꯤ ꯃꯁꯤ ꯑꯃ ꯄꯨꯔꯒ ꯄꯥꯠꯇꯒꯤ ꯄꯨꯈꯠꯂꯛꯄ ꯉꯥ ꯅꯥꯎꯁꯦꯞ ꯉꯥꯃꯨ ꯉꯥꯀ꯭ꯔꯥ ꯑꯌꯨꯛ ꯉꯗꯒꯤ ꯊꯔꯣꯏꯃꯨꯛꯇꯤ ꯈꯟꯗ꯭ꯔꯦ ꯊꯔꯣꯏꯗꯨꯗꯤ ꯆꯟ ꯌꯥꯝ ꯂꯨꯝꯕꯅꯤꯅꯀꯣ ꯉꯥ ꯃꯈꯜ ꯅꯥꯁꯦꯞ ꯀꯩꯀꯩ ꯃꯌꯥꯝꯁꯤ ꯎꯕꯗꯨꯗ ꯉꯥꯁꯦ ꯆꯥꯃꯟꯗꯅ ꯍꯥꯏ ꯇꯥꯔꯦꯀꯣ ꯉꯥꯁꯦ ꯎꯕꯗꯨꯗ ꯍꯩꯅꯗꯕ ꯐꯥꯎꯔꯝꯃꯤꯅ ꯃꯇꯝ ꯑꯃꯗ ꯑꯗꯣ ꯍꯧꯖꯤꯛ ꯃꯨꯛꯇꯤ ꯃꯗꯨꯒꯤ ꯊꯣꯏꯗꯣꯛꯄꯨ ꯀꯥ ꯍꯦꯟꯅ ꯇꯧꯗ꯭ꯔꯦ ꯑꯗꯨꯕꯨ ꯈꯪꯗꯦ ꯏꯁꯤꯡ ꯍꯧꯖꯤꯛ ꯅꯣꯡ ꯏꯁꯤꯡ ꯆꯨꯔꯛꯑꯒ ꯈꯣꯠꯂꯒ ꯇꯧꯔꯛ ꯇꯥꯔꯒꯗꯤ ꯃꯗꯨꯒꯤ ꯊꯥꯖꯕꯁꯨ ꯂꯩ ꯑꯗꯨꯕꯨ ꯃꯇꯝ ꯑꯃꯗ ꯐꯥꯅꯔꯝꯕ ꯑꯗꯨꯃꯥꯏꯅ ꯎꯁꯦꯀꯥꯗꯤ ꯎꯈꯤꯗꯦꯔ ꯅꯥꯎꯁꯦꯦꯛꯀ ꯂꯐꯨꯒꯩꯔꯣꯝꯗꯣ ꯑꯁ ꯑꯩꯗꯤ ꯌꯥꯝ ꯄꯥꯝꯅ ꯆꯥꯕꯅꯤ ꯃꯗꯨ ꯑꯗꯨ ꯇꯧꯗꯦ ꯅꯥꯎꯁꯦꯞꯁꯤꯕꯨ ꯍꯩꯅꯕꯤꯕ ꯃꯅꯝꯒ ꯅꯝꯊꯤ ꯈꯣꯠꯂꯤ ꯀꯥꯏꯅ ꯇꯧꯕ ꯀꯃꯥꯏꯅ ꯇꯧꯒꯦ
ꯅꯥꯎꯁ‌ꯦꯛꯁ‌ꯦ ꯑꯩ ꯑꯝꯇꯕꯨ ꯆꯥꯖꯗ꯭ꯔꯤ ꯎꯝ ꯑꯥ ꯑꯗꯨꯒ ꯑꯩ ꯆꯥꯕꯗ ꯍꯥꯏꯔꯒꯗꯤ ꯀꯩ ꯀꯩ ꯆꯥꯔꯦ ꯍꯥꯏ ꯃꯇꯝꯗ ꯑꯗꯨꯝ ꯏꯆꯝ ꯆꯝ ꯋꯥꯥꯛꯇꯅꯦ ꯑꯩꯗꯤ ꯑꯗꯨꯒꯨꯝꯕꯗꯣ ꯀꯥꯍꯦꯟꯅ ꯆꯥꯖꯗ꯭ꯔꯦ
ꯑꯥ ꯃꯔꯝꯗꯤ ꯀꯩ ꯍꯥꯏꯅꯤ ꯆꯥ ꯐꯉꯛ- ꯇꯕ ꯍꯥꯏꯒꯗ꯭ꯔꯥ ꯁꯤꯒꯨꯝꯕ ꯀꯌꯥ ꯑꯃ ꯂꯥꯛꯄ ꯍꯥꯏꯇꯥꯔꯦ ꯑꯗꯨꯅ ꯑꯩ ꯑꯗꯨꯒꯨꯝꯕ ꯈꯔꯗꯤ ꯄꯥꯝ ꯆꯖꯥꯗ꯭ꯔꯦ
ꯑꯣ ꯑꯗꯨꯗꯤ ꯀꯩꯅꯣ ꯑꯣꯏꯔꯝꯒꯅꯤ ꯑꯩꯈꯣꯏꯒꯤ ꯅꯥꯎꯁꯦꯞꯁꯦ ꯃꯐꯝ ꯈꯨꯗꯤꯡꯃꯛꯗꯥ ꯐꯪꯗꯦ ꯍꯥꯏ ꯇꯔꯦ ꯃꯥꯏ ꯃꯥꯏ ꯖꯒꯥ ꯖꯒꯥ ꯖꯒꯥꯁꯤꯡꯗꯨ ꯐꯪꯕꯅꯦ ꯑꯗꯨ ꯃꯔꯨꯞ ꯍꯣꯏꯒꯤ ꯑꯗꯨꯋꯥꯏꯗꯗꯤ ꯆꯥ ꯐꯪꯉꯝꯃꯔꯣꯏ ꯑꯩꯒꯤ ꯁꯨꯝ ꯃꯣꯠ- ꯇꯨꯅꯤꯀꯣ ꯃꯤ ꯀꯌꯥ ꯑꯃꯁꯨ ꯍꯩꯅꯩ ꯍꯩꯅꯗꯦ ꯇꯧꯕꯅꯦ ꯑꯗꯨ ꯐꯔꯦ ꯋꯥꯔꯤꯁꯨ ꯀꯩꯅꯣ ꯇꯧꯔꯤ ꯂꯧ ꯏꯁꯤꯡꯁꯤꯁꯨ ꯆꯥꯡ ꯅꯥꯏꯅ ꯑꯩꯈꯣꯏꯒꯤ ꯃꯇꯝ ꯆꯥꯅ ꯎꯗꯅ ꯈꯣꯠ ꯇꯟ ꯇꯧꯔꯒꯗꯤ ꯅꯨꯡꯉꯥꯏꯖꯒꯗꯃꯤ ꯂꯧꯃꯤꯁꯤꯡꯅ ꯅꯝꯅ ꯄꯥꯜꯂ ꯑꯩꯈꯣꯏꯒꯤ ꯈꯨꯟꯗꯥꯕ ꯂꯝꯗꯝꯅꯤꯅ ꯅꯣꯡ ꯏꯁꯤꯡꯒꯤ ꯐꯤꯕꯝꯁꯦ ꯁꯨꯃꯥꯏꯅ ꯇꯩ ꯆꯥꯔꯛꯇꯕꯗ ꯑꯋꯥꯕ ꯀꯌꯥ ꯃꯥꯌꯣꯛꯅꯩ ꯑꯗꯨꯅ ꯁꯤꯒꯤ ꯃꯇꯥꯡꯗ ꯁꯨꯃꯥꯏꯅ ꯋꯥꯔꯤ ꯋꯇꯥꯏ ꯉꯥꯏꯍꯥꯛ ꯁꯨꯝ ꯇꯧꯁꯦꯗꯅ ꯄꯣꯊꯥꯕ ꯑꯣꯏꯅ ꯆꯥꯛꯊꯣꯛꯄꯒꯤ ꯁꯨꯝ ꯇꯧꯕꯅꯦ ꯑꯗꯣ ꯃꯔꯨꯞꯄꯨ ꯍꯧꯖꯤꯛ ꯁꯤ ꯂꯣꯏꯔꯒ ꯀꯔꯤ ꯀꯔꯤ ꯊꯕꯛꯀꯥ ꯂꯩꯕꯤꯒꯦ ꯀꯩ ꯀꯩ ꯇꯧꯒꯗꯕ
ꯑꯩꯁꯦ ꯃꯔꯨꯞꯀꯥ ꯋꯥꯔꯤ ꯁꯥꯟꯅꯕ ꯂꯣꯏꯔꯒ ꯆꯥꯛ ꯏꯁꯤꯡ ꯑꯃ ꯆꯥꯊꯣꯛꯀꯦ ꯇꯧꯕꯅꯦ ꯆꯥꯛꯁꯤꯗꯣ ꯑꯩꯒꯤ ꯎꯗꯕꯗꯒꯤ ꯄꯨꯕ ꯉꯝꯃꯛꯇ꯭ꯔꯦ ꯌꯥꯝꯅ ꯂꯥꯝꯕ ꯑꯃ ꯑꯣꯏꯈꯠꯂꯛꯄ ꯍꯥꯏꯇꯥꯔꯦ ꯏꯟꯖꯥꯡꯗꯤ ꯀꯔꯤ ꯊꯣꯡꯉꯝꯒꯗꯧꯅꯣ ꯈꯪꯗ꯭ꯔꯦ
ꯑꯣ ꯂꯧꯈꯠꯄꯤꯌꯣ ꯂꯧꯈꯠꯄꯤꯌꯣ ꯑꯩꯈꯣꯏ ꯆꯥꯕꯁꯤ ꯌꯥꯎꯗ꯭ꯔꯒꯗꯤ ꯊꯕꯛ ꯀꯌꯥꯁꯤ ꯄꯥꯡꯕ ꯉꯝꯃꯣꯏꯗꯣꯏꯃꯤ ꯑꯗꯣ ꯃꯔꯨꯞ ꯈꯣꯏꯒꯤ ꯑꯥ ꯆꯥꯛ ꯏꯁꯤꯡꯒ ꯇꯣꯛꯄ ꯂꯣꯏꯔꯒ ꯀꯔꯤꯒꯨꯝꯕ ꯃꯔꯨꯝꯅ ꯋꯥꯔꯤ ꯋꯇꯥꯏ ꯑꯃ ꯀꯩ ꯑꯃ ꯑꯩ ꯁꯨꯝ ꯇꯧꯁꯤ ꯍꯥꯏꯅ ꯍꯥꯏꯔꯒꯁꯨ ꯑꯗꯨꯝ ꯑꯩꯉꯣꯟꯗ ꯑꯗꯨꯝ ꯄꯥꯎ ꯐꯥꯎꯕꯤꯌꯣ ꯑꯗꯨꯝ ꯍꯧꯖꯤꯛꯇꯤ ꯊꯕꯛ ꯀꯣꯝꯅꯕ ꯃꯇꯝꯅꯤꯅ ꯆꯥꯛ ꯏꯁꯤꯡ ꯇꯣꯛꯄꯒꯤ ꯅꯨꯡꯁꯥ ꯁꯥꯒꯠꯂꯛꯄ ꯃꯇꯝꯅꯤꯅ ꯆꯠꯊꯣꯛꯅꯗ꯭ꯔꯤꯉꯩꯁꯤꯗ ꯀꯔꯤ ꯀꯔꯤ ꯇꯧꯕ ꯌꯥꯕ ꯋꯥꯔꯤ ꯋꯥꯇꯥꯏ ꯈꯔ ꯈꯟꯅꯍꯧꯖꯤ ꯐꯔꯦ ꯐꯔꯦ ꯃꯔꯨꯞ ꯑꯗꯨꯗꯤ ꯌꯥꯝ ꯅꯨꯡꯉꯥꯏꯖꯔꯦ ꯋꯥꯔꯤ ꯋꯇꯥꯏ ꯉꯥꯏꯍꯥꯛ ꯇꯧꯕꯒꯤ ꯆꯥꯛ ꯏꯁꯤꯡ ꯆꯥꯊꯣꯛꯄꯤꯔꯨꯔꯣ ꯑꯗꯨꯒ ꯑꯥ ꯄꯣꯊꯥꯕꯤꯔꯣ ꯉꯁꯤꯒꯤꯗꯤ ꯊꯝꯖꯔꯒꯦ
ꯐꯅꯤ ꯐꯅꯤ ꯃꯔꯨꯞ